ꯇꯥꯏ ꯇꯥꯏ ꯇꯥꯏ ꯇꯥꯏꯌꯦ ꯅꯨꯡꯉꯥꯏꯔꯤꯕꯔꯤꯕꯣ ꯅꯪꯕꯣ
ꯑꯣ ꯑ
ꯇꯥꯏ ꯇꯥꯏ ꯇꯥꯏ ꯀꯩꯅꯩꯅꯪ ꯆꯒꯦ
ꯑꯣ ꯑꯧ ꯑ ꯁꯤꯗꯤ ꯑ ꯏꯔ ꯑꯦꯔꯣꯝꯕ
ꯀꯔꯤ ꯀꯔꯤ
ꯣꯝ ꯃꯆꯥꯥ ꯔꯣꯝ ꯃꯁꯥꯔꯦ ꯔꯣꯝ ꯃꯁꯥꯔꯦ ꯏꯔꯣꯝꯕꯁ
ꯀꯔꯤ ꯀꯔꯤ ꯍꯥ ꯄꯅꯣ
ꯕꯣꯠ ꯑꯩꯈꯣꯏꯒꯤ ꯏ ꯏꯣꯝꯕꯁꯦ ꯁꯣꯠ ꯌꯥꯎꯔꯦ ꯑꯥꯂꯨ ꯌꯥꯎꯔꯦ ꯑꯗꯨꯗꯤ ꯑ ꯍꯋꯥꯏ ꯑꯩꯈꯣꯏꯒꯤ ꯍꯋꯥꯏ ꯑꯁꯥꯡꯕ ꯍꯥꯏꯒꯗ꯭ꯔꯥ ꯇꯧꯔꯥ ꯇꯦꯟ ꯃꯈꯗꯧꯔ ꯑꯗꯣ ꯍꯧꯖꯤꯛ ꯏꯔꯣꯝꯕꯗꯒꯤ ꯌꯥꯝ ꯁꯥꯟꯅꯕ ꯇꯧ ꯑ ꯑ ꯑꯗꯨꯒ ꯇꯧ ꯇꯧꯔꯒ ꯐꯖꯅ ꯏꯔꯣꯜꯂꯦ ꯑꯗꯨꯒ ꯁꯥꯊꯦ ꯑ ꯍꯤꯡꯒꯣꯜꯒꯤꯅꯦ ꯍꯤꯡꯒꯣꯜꯗ ꯍꯧꯖꯤꯛꯀꯥꯟꯁꯦ ꯏꯟꯖꯥꯡ ꯅꯥꯄꯤ ꯌꯥꯝ ꯐꯩꯌꯦ ꯅꯣꯡꯃ ꯆꯨꯁꯜꯂꯛꯄꯅꯦ ꯆꯞ ꯆꯥꯅ ꯍꯧꯖꯤꯛꯁꯦ ꯏꯟꯖꯥꯡ ꯅꯥꯄꯤꯁꯦ ꯐꯖꯅ ꯄꯥꯜꯂꯦ ꯃꯄꯥꯟꯗꯒꯤ ꯀꯩꯗꯒꯤ ꯂꯣꯏꯅ ꯁꯥꯖꯤꯜꯂꯒ ꯀꯥꯎ ꯐꯖꯅ ꯄꯥꯜꯂꯤ
ꯑꯣ ꯅꯣꯏꯗꯤ ꯍꯤꯡꯒꯣꯜ ꯊꯖꯅ ꯀꯣꯏꯕ ꯃꯥꯜꯂꯦ ꯑꯗꯨꯗꯤ
ꯀꯣꯏꯌꯦ ꯍꯤꯡꯒꯣꯜ ꯐꯖꯅ ꯀꯣꯏꯌꯦ
ꯑꯩꯈꯣꯏꯗꯤ ꯍꯤꯡꯒꯣꯜꯒ ꯄꯥꯛ ꯆꯪ ꯉꯝꯗ꯭ꯔꯦꯗ ꯊꯥꯕꯨꯗꯤ ꯑꯃ ꯑꯅꯤꯕꯨꯗꯤ ꯊꯥꯏꯌꯦꯕꯀꯣ ꯑꯩꯈꯣꯏꯁꯨ ꯀꯨꯏꯗ꯭ꯔꯤ ꯑꯩ ꯌꯣ ꯆꯥꯛ ꯇꯣꯛꯄ
ꯑꯣ ꯀꯩ ꯃꯊꯦꯜ ꯑꯣꯏꯅ ꯇꯧꯔꯒꯦ
ꯑ ꯀꯩꯅꯣ ꯆꯥꯏꯌꯦ ꯑꯩꯈꯣꯏꯒꯤ ꯀꯣꯕꯤꯗꯣ
ꯑꯥ
ꯑꯗꯨ ꯀꯣꯕꯤ ꯀꯩꯅꯣ ꯁꯛꯇꯣꯛꯑ ꯆꯥꯕ
ꯑꯣ ꯇꯥꯎꯋꯦ ꯇꯥꯎꯋꯦꯗꯤ ꯍꯤꯡꯒꯣꯜ ꯍꯤꯡꯒꯣꯜꯁꯨ ꯎꯗ꯭ꯔꯕꯅꯤꯅ ꯂꯩꯔꯒꯁ ꯆꯔꯦ
ꯎꯝ ꯑꯩꯈꯣꯏ ꯀꯩꯊꯦꯜ ꯑꯩꯈꯣꯏ ꯀꯩꯊꯦꯜ ꯂꯩꯕꯗꯣ ꯑꯗꯨꯗꯒꯤ ꯊꯣꯛꯍꯧꯏ ꯃꯥ ꯂꯩꯔꯨꯔꯦ ꯆꯥꯔꯦ ꯑ ꯍꯤꯡꯒꯣꯜ ꯂꯩꯗꯤ ꯂꯩꯔ ꯑꯩꯈꯣꯏꯒꯤ ꯑꯗꯨꯝ ꯊꯕꯛ ꯆꯤꯟꯅꯕꯒꯤꯅꯦ ꯑꯗꯨ ꯑꯗꯨꯝ ꯀꯩꯅꯣ ꯇꯧꯕ ꯍꯥꯏꯇꯥꯔꯦꯅꯦ ꯑꯗꯨꯒꯤ ꯍꯪꯈꯣꯟꯜꯗ ꯄꯥꯛ ꯆꯡꯕ ꯉꯝꯗ꯭ꯔꯦꯕ ꯑꯩ ꯍꯥꯏꯔꯍꯦ ꯅꯣꯡꯉꯥꯟꯕꯗꯒ ꯇꯧꯗꯣꯏꯁꯦ ꯑꯗꯩꯗꯤ ꯇꯨꯝ ꯍꯧꯒꯠꯂꯅꯤ ꯑꯗꯩ ꯁꯥꯟꯅ ꯈꯣꯠꯅꯕꯒꯤ ꯆꯦꯟꯕ ꯈꯣꯠꯄ ꯆꯦꯜꯂꯨꯔꯅꯤ ꯑꯗꯩꯗꯤ ꯍꯜꯂꯟ ꯉꯥꯛꯄ ꯊꯥꯔꯒ ꯑꯃꯨꯛ ꯀꯩꯅꯣ ꯆꯠꯂꯅꯤ ꯂꯧꯕꯨꯛ ꯇꯝꯃꯨ ꯍꯥꯏꯗꯤ ꯂꯧ ꯁꯤꯡ ꯃꯇꯝꯅꯤꯅꯤꯅꯀꯣ
ꯃꯥꯅꯦ ꯃꯥꯅꯦ
ꯂꯧꯁꯤꯡ ꯇꯧꯖꯕ ꯈꯣꯠꯇꯦ ꯑꯗꯨꯒꯤ ꯑꯩꯈꯣꯏ ꯕꯥꯏꯒ ꯑꯗꯨꯝ ꯆꯠꯃꯤꯟꯅꯔꯦ ꯑꯩꯈꯣꯏ ꯕꯥꯒ
ꯎꯝ
ꯑꯩꯈꯣꯏ ꯃꯥ ꯂꯩꯍꯧ ꯍꯥꯏꯕꯅꯤ ꯑꯩꯈꯣꯏ ꯃꯥꯁꯨ ꯃꯥꯒꯤ ꯊꯕꯛ ꯑꯗꯨꯝ ꯑꯩꯈꯣꯏ ꯃꯥꯁꯨ ꯐꯤ ꯅꯨꯡꯒꯤ ꯑꯗꯨꯝ ꯇꯧꯕꯅꯤꯅꯀꯣ
ꯑꯥ ꯑꯥ ꯑꯥ
ꯑꯗꯨꯝ ꯐꯤꯒꯤ ꯑꯗꯨꯝ ꯀꯩꯅꯣ ꯊꯥꯕ ꯆꯠꯂꯦ ꯕꯖꯥꯔꯗꯀꯣ ꯑꯗꯨꯅ ꯑꯗꯨꯝ ꯀꯩꯅꯣ ꯇꯧꯕ ꯍꯥꯏꯇꯥꯔꯦꯅꯦ ꯃꯇꯝꯁꯦ ꯍꯤꯡꯒꯣꯜꯗ ꯆꯪꯕ ꯈꯣꯠꯄꯒꯤ ꯃꯇꯝꯁꯦ ꯄꯥꯛ ꯐꯪꯗꯕ ꯑꯗꯨ ꯅ ꯅꯕ ꯃꯇꯝꯗ ꯑꯗꯨꯝ ꯈꯨ ꯃꯥꯅ ꯀꯩꯊꯦꯜ ꯏ ꯍꯜꯂꯛꯄꯗ ꯑꯗꯨꯝ ꯍꯤꯟꯖꯥꯡ ꯅꯥꯄꯤ ꯂꯩꯔꯒ ꯑꯗꯨꯃꯥꯏꯅ ꯆꯥ ꯊꯛ ꯍꯥꯏꯇꯥꯔꯦꯅꯦ
ꯑꯁ ꯎꯅꯗꯕꯁꯨ ꯀꯨꯏꯔꯕꯅꯤꯅ ꯏꯃꯥꯒꯗꯣ ꯎꯗ ꯀꯨꯏꯔꯦꯅꯦ
ꯌꯥꯏꯌꯦ ꯅꯣꯡꯃ ꯀꯣꯏꯊꯣꯔꯛꯑꯣ ꯀꯩꯅꯉꯣꯁꯦ ꯀꯩꯅꯣꯝ ꯆꯥꯃꯤꯟꯅꯁꯦ
ꯌꯥꯏꯌꯦ ꯌꯥꯏꯌꯦ ꯀꯃꯥꯏ ꯀꯃꯥꯏ ꯀꯃꯥꯏ ꯇꯧꯔꯤꯒꯦ ꯑꯩ ꯏꯃꯥꯗꯨ ꯃꯁꯥ ꯀꯔꯤꯝ ꯅꯥꯕ ꯈꯣꯠꯄ ꯀꯔꯤꯝ ꯌꯥꯎꯗ꯭ꯔꯣ
ꯝ ꯅꯥꯕ ꯈꯣꯠꯄꯗꯤ ꯂꯩꯇꯦ ꯑꯗꯣ ꯑꯗꯨꯝ ꯈꯔ ꯑꯍꯟ ꯑꯣꯏꯁꯤꯜꯂꯛꯄꯒꯤ ꯑꯍꯟꯒꯤ ꯂꯥꯏꯅꯥ ꯍꯥꯏꯅ ꯂꯩꯗꯅ ꯃꯁꯥ ꯑꯃꯃꯨꯗꯤ ꯇꯧꯋꯦ ꯊꯔꯄꯥ ꯀꯩꯅ ꯋꯥꯔꯤꯗꯤ ꯇꯧꯗꯦ ꯕꯒ ꯁꯒꯣꯠꯇ꯭ꯔꯦꯗ ꯑꯩꯣꯏꯕꯥꯕꯕꯨꯙ ꯃꯥ ꯃꯥꯒꯤ ꯑꯗꯨꯝ ꯃꯥ ꯁꯥꯟꯅ ꯈꯣꯠꯅꯕ ꯄꯥꯝꯖꯩ ꯃꯁꯥꯒꯤ ꯑꯗꯨꯝ ꯍꯛꯆꯥꯡ ꯁꯛꯆꯥꯡ ꯇꯧ ꯈꯣꯠꯇꯅ ꯅ ꯃꯁꯥꯃꯣꯇꯗꯤ ꯂꯥꯎꯗ ꯍꯥꯏ ꯇ
ꯑꯣ ꯎꯗ ꯀ ꯏꯦꯅꯦ ꯑꯍꯟꯈꯩꯗꯣ ꯅꯣꯡ ꯐꯥꯗꯣꯛ ꯂꯥꯛꯀꯗꯕꯗꯨꯁꯨ ꯑꯩꯁꯨ ꯀꯩ ꯇꯧꯗ ꯏꯃꯥꯟꯅꯕ ꯉꯩꯁꯤꯅꯕꯀꯣ ꯍꯧꯖꯤꯛꯀꯥꯟꯁꯦ ꯇꯔꯕꯨꯖꯥ ꯃꯇꯝꯅꯤꯗꯅ ꯇꯔꯕꯨꯖꯥ ꯇꯔꯕꯨꯁꯅꯤꯅ ꯑꯩꯒꯤ ꯁꯤꯒ ꯍꯦꯛ ꯊꯪꯅꯕꯗ ꯈꯨꯟꯗ ꯀꯩ ꯇꯧꯏ ꯏꯤꯡꯒꯣꯣꯟ ꯑꯃ ꯄꯥꯛꯅ ꯆꯥꯎꯅ ꯇꯔꯕꯨꯖꯥ ꯊꯥꯏꯌꯦ ꯌꯥꯝ ꯍꯣꯡꯉꯦ ꯇꯔꯨꯖꯥꯁꯦ ꯑꯩꯈꯣꯏ ꯀꯤꯂꯣꯗ ꯂꯨꯄꯥ ꯕꯖꯥꯔꯗꯒꯤꯗꯤ ꯉꯔꯥꯡ ꯌꯦꯡꯕ ꯀꯥꯟꯗ ꯂꯨꯄꯥ ꯀꯨꯟ ꯊꯥꯒ ꯄꯤꯍꯧꯋꯦꯕ ꯑꯗꯣ ꯑꯩꯈꯣꯏ ꯁꯤꯒꯤ ꯏꯃꯥꯟꯅꯕꯒꯤ ꯒꯤꯗꯣ ꯃꯥꯒꯤ ꯀꯨꯟ ꯀꯨꯟꯗ ꯂꯥꯛꯑꯣ ꯀꯨꯟ ꯀꯨꯟꯗ ꯆꯥꯖ ꯂꯥꯛꯑꯣꯅ ꯍꯧꯖꯤꯛꯁꯦ ꯃꯥꯒꯤꯗꯣ ꯐꯝꯃꯝꯕꯅꯦ
ꯑꯣ ꯑꯁ ꯇꯔꯕꯨꯁꯦ ꯂꯣꯏꯔꯣꯝꯗ ꯍꯣꯡꯉꯤꯅꯦ ꯑꯗꯨꯗꯤ
ꯍꯉ ꯌꯥꯏꯐꯧ ꯕꯖꯥꯔꯗ ꯑꯥ ꯌꯥꯏꯄꯧ ꯕꯖꯥꯔꯗ ꯉꯥꯏꯍꯥꯡ ꯀꯨꯟꯊ꯭ꯔꯥ ꯄꯤ ꯍꯧꯋꯦ
ꯑꯥ ꯑꯩꯈꯣꯏꯁꯨ ꯑꯗꯨꯃꯥꯏꯅ ꯇꯧꯋꯦ ꯀꯦꯖꯤꯗ ꯀꯨꯟꯊ꯭ꯔꯥ ꯑꯗꯨꯃꯥꯏꯅ ꯄꯤꯌꯦ
ꯑꯣ
ꯍꯨꯖꯤꯛꯁꯦ ꯐꯒꯠꯂꯛꯄꯅꯤꯅ ꯑꯗꯨꯝ ꯇꯔꯕꯨꯁꯁꯦ ꯑꯗꯨꯝ ꯆꯥꯟꯅꯔꯛꯑꯦ ꯐꯖꯅ
ꯃꯥꯅꯦ ꯃꯥꯅꯦ ꯌꯥꯝ ꯍꯥꯎꯋꯦ ꯑꯩꯈꯣꯏ ꯇꯥꯎꯍꯩꯁꯨ ꯅꯣꯡ ꯐꯥꯗꯣꯛ ꯂꯥꯛꯍꯟꯅꯤꯡꯉꯤ
ꯌꯥꯏ ꯌꯥꯏꯌꯦ ꯍꯧꯖꯤꯛꯁꯦꯕꯣ ꯁꯥꯒꯠꯂꯛꯄꯅꯤꯅꯀꯣ ꯃꯇꯝꯒ ꯂꯦꯟꯕꯝ ꯈꯪꯅꯕꯒꯤ ꯑꯗꯨꯝ ꯌꯨꯝꯒꯤ ꯑꯗꯣ ꯍꯧꯖꯤꯛ ꯑꯗꯨꯝ ꯍꯩ ꯔꯥ ꯌꯥꯝ ꯆꯥꯕ ꯃꯇꯝꯅꯤꯗꯅ
ꯑꯥ
ꯑꯗꯨꯅ ꯑꯗꯨꯝ ꯁꯥꯔ ꯊꯛꯄꯗꯗꯤ ꯐꯔꯛꯄꯅꯤꯅꯥ ꯍꯧꯖꯤꯛꯁꯦ ꯍꯩ ꯔꯥ ꯌꯥꯝ ꯆꯥꯎ ꯍꯥꯏꯕꯖꯥꯅꯤꯗ
ꯃꯥꯅꯦ ꯃꯥꯅꯦ ꯃꯥꯅꯦ ꯀꯤꯍꯣꯝ ꯃꯇꯝꯁꯨ ꯑꯣꯏꯔꯦꯗꯅ ꯑꯩꯈꯣꯏ ꯀꯤꯍꯣꯝꯁꯦ ꯆꯤꯡꯗꯒꯗꯤ ꯌꯥꯝꯅ ꯍꯧꯖꯤꯛ ꯑꯩꯈꯣꯏ ꯏꯃꯥꯟꯅꯕꯒꯤ ꯐꯥꯔꯝ ꯑꯃ ꯆꯥꯎꯅ ꯇꯧꯔꯤ ꯍꯧꯖꯤꯛ ꯉꯔꯥꯡꯁꯨ ꯉꯔꯥꯡꯁꯨ ꯍꯦꯛꯄ ꯆꯠꯂꯦ ꯃꯥꯅ ꯆꯠꯂꯨꯁꯦꯅ ꯉꯥꯍꯥꯛ ꯆꯠꯂꯨꯏ ꯄꯤꯔꯛꯑꯦ ꯀꯤꯍꯣꯝ ꯑꯍꯨꯝ ꯄꯤꯔꯛꯑꯦ ꯌꯥꯝ ꯍꯥꯎꯋꯦ ꯊꯨꯨꯝꯃꯦ ꯍꯧꯖꯤꯛ
ꯄꯨꯂꯤꯁꯁꯦ ꯌꯥꯝ ꯃꯇꯝꯖꯦ
ꯑꯥ
ꯍꯥꯏꯗꯤ ꯑꯩ ꯊꯕꯛ ꯍꯧꯖꯤꯛ ꯀꯩꯅꯣ ꯈꯤꯇꯪ ꯇꯧꯔꯤ ꯑꯩꯈꯣꯏꯒꯤ ꯂꯧꯁꯤꯡꯒꯤ ꯊꯕꯛ ꯈꯤꯇꯪ ꯀꯟꯖꯤꯜꯂꯛꯄꯒ ꯑꯗꯨꯅ ꯀꯩꯅꯣ ꯇꯧꯅꯤꯡꯉꯕꯅꯤ ꯅꯣꯡꯃ ꯀꯣꯏꯊꯣꯔꯒ ꯑꯝꯇꯪ ꯀꯤꯍꯣꯡꯒ ꯍꯥꯏꯁꯦ ꯆꯥꯅꯤꯡꯕ ꯍꯥꯏꯇꯥꯄ ꯑꯩꯈꯣꯏꯗꯗꯤ ꯀꯤꯍꯣꯝꯁꯦ ꯄꯥꯛ ꯊꯥꯅꯗꯦꯕ
ꯑꯥ
ꯀꯤꯍꯣꯝꯁꯦ ꯁꯣꯝ ꯅꯥꯀꯟ ꯌꯥꯔꯤꯄꯣꯛ ꯁꯣꯝꯅ ꯀꯤꯍꯣꯝ ꯈꯔ ꯊꯥ ꯃꯥꯜꯂꯦ
ꯑ ꯊꯥꯏ ꯐꯖꯅ ꯊꯥꯏ ꯑꯩꯈꯣꯏ ꯁꯣꯔꯣꯝꯗ ꯐꯦꯁꯇꯤꯚꯦꯜ
ꯑꯣꯏ
ꯇꯧꯕ ꯍꯧꯖꯤꯛ ꯑꯣꯅꯦꯕꯜ ꯑꯦꯝ ꯑꯦꯜ ꯑꯦ ꯑꯥ ꯑꯥ ꯁꯥ ꯃꯥꯟꯅꯅꯥ ꯃꯣꯏꯒꯤ ꯀꯦꯟꯗ ꯗ ꯌꯥꯝꯅ ꯐꯖꯅ ꯐꯖꯅꯒ ꯇꯧꯋꯤꯗꯅ ꯑꯗ ꯑ ꯍꯧꯖꯤꯛꯁꯨ ꯃꯥꯁꯨ ꯍꯟꯗꯛ ꯆꯍꯤꯁꯦ ꯌꯥꯝ ꯆꯥꯎꯅ ꯇꯧꯒꯦꯅ ꯈꯜꯂꯤ ꯃꯥ ꯗꯤꯖꯦ ꯁꯣꯗꯥꯒꯗꯣ ꯃꯥ ꯍꯟꯗꯛꯁꯨ ꯑꯃꯨꯛꯇꯪ ꯄꯣꯔꯛ ꯀꯅꯤꯑꯒꯥꯏ ꯍꯥꯏꯔꯤ
ꯐꯩꯅ ꯑꯗꯨꯃꯥꯏꯅ ꯑꯗꯨ ꯐꯦꯁꯇꯤꯚꯦꯜ ꯆꯥꯎꯅ ꯇꯧꯋꯤꯗ ꯌꯥꯝ ꯊꯤ ꯀꯥꯟꯅꯩ ꯍꯥꯏꯗꯤ ꯑꯩꯈꯣꯏ ꯀꯤꯍꯣꯝ ꯊꯥꯕ ꯃꯌꯥꯝꯗꯨꯁꯨ ꯃꯣꯏꯗꯤ ꯑꯗꯨꯝ ꯁꯤꯟꯊꯣꯛ ꯂꯝꯕꯤꯗꯨꯣ ꯂꯩꯖꯔꯦꯗꯅ ꯃꯩ ꯋꯥꯇꯥꯗꯤꯩꯗꯤ ꯑꯗꯩꯗꯤ ꯑꯩꯈꯣꯏꯒꯤ ꯁꯝ ꯑꯩꯈꯣꯏ ꯃꯅꯤꯄꯨꯔꯒꯤ ꯍꯥꯏꯗꯤ ꯇꯨꯔꯤꯖꯝꯒꯤ ꯍꯥꯏꯇꯥꯔꯦꯅꯦ
ꯃꯥꯅꯦ ꯃꯥꯅꯦ
ꯄꯩꯁꯥꯗꯨꯁꯨ ꯑꯗꯨꯝ ꯀꯥꯟꯅꯗꯣꯏꯅꯦꯕꯥꯏ ꯃꯤ ꯀꯣꯏ ꯂꯥꯛꯄ ꯍꯥꯏꯁꯦ
ꯑꯥ
ꯐꯩꯌꯦ ꯇꯧꯕ ꯇꯧꯗꯣꯏ ꯑꯗꯨꯁꯨ ꯅꯣꯏꯒꯤ ꯑꯗꯨꯒꯤ ꯄꯥꯏꯔꯤꯕ ꯐꯦꯁꯇꯤꯚꯦꯜꯗꯣ ꯀꯩ ꯁꯥꯗꯒ ꯇꯧꯅꯒꯦꯅꯝꯕꯅ
ꯑ ꯑꯣꯒꯁꯇ ꯇꯧꯕꯅꯦ ꯑꯣꯕ ꯑꯣꯕ ꯁ ꯁꯦꯞꯇꯦꯝꯔ ꯁ꯭ꯋꯥꯏ ꯆꯪꯉꯄꯁꯦ ꯆꯥꯏꯁꯤꯗꯈꯣꯏ ꯏꯁꯩ ꯅꯣꯡꯃꯥꯏ ꯑꯗꯨꯗꯤ ꯑ ꯐꯁ ꯐꯦꯁꯇꯤꯚꯦꯜꯁꯦ ꯀꯤꯍꯣꯝ ꯃꯦꯂꯥ ꯐꯖꯅ ꯀꯤꯍꯣꯝꯕꯁꯦ ꯑꯩꯈꯣꯏꯒꯤ ꯌꯨꯝꯗꯧꯅ ꯒ ꯁꯥꯔꯒ ꯀꯣ ꯂꯥꯏ ꯀꯁꯦ ꯃꯈꯜ ꯃꯈꯜ ꯃ ꯃꯈꯜꯒ ꯍꯥꯞꯄꯒ ꯌꯥꯝ ꯃꯑꯣꯡ ꯇꯥꯅ ꯁꯥꯏꯑ ꯏꯇꯥꯎꯍꯣꯏꯁꯨ ꯁꯪꯉꯒꯗꯤ ꯍꯥꯏꯐꯦꯠ ꯀꯣꯏꯊꯣꯔꯛꯑꯣ ꯍꯧꯖꯤꯛꯁꯦ ꯂꯧ ꯍꯣꯏ ꯂꯧꯁꯤꯡ ꯃꯇꯝꯁꯨ ꯑꯣꯏꯔꯤꯕꯅꯤꯅꯀꯣ ꯑꯥ
ꯎꯝ
ꯂꯧꯁꯤꯡ ꯃꯇꯝꯁꯨ ꯑꯣꯏꯔꯤꯕꯅꯤ ꯏꯇꯥꯎ ꯍꯩ ꯊꯕꯛ ꯆꯤꯜꯂꯝꯃꯁꯨ ꯌꯥꯏꯑ ꯑꯗꯣ ꯍꯦꯛ ꯊꯕꯛꯄꯨ ꯀꯣꯝꯃꯒꯗꯤ ꯏꯇꯥꯎ ꯑꯩꯈꯣꯏꯔꯣꯝꯗ ꯍꯦꯛꯇ ꯐꯅ ꯑꯃ ꯍꯥꯏꯗꯣꯔꯛꯑꯣ
ꯌꯥꯏ ꯍꯥꯏꯗꯣꯔꯛꯑꯀꯦ ꯍꯧꯖꯤꯛꯀꯥꯟꯁꯦ ꯑꯁ ꯈꯪꯗꯦꯅꯦ ꯂꯧꯁꯤꯡꯁꯤꯗꯪ ꯂꯣꯏꯔꯅꯤ ꯃꯇꯝꯁꯦ
ꯑ ꯑ ꯂꯧ ꯂꯧ ꯂꯧ ꯀꯦ ꯃꯔꯤ ꯀꯦ ꯑꯥ ꯑꯥ ꯑꯥ ꯑꯥ
ꯂꯧ ꯄꯔꯤꯑꯃꯥ ꯌꯥꯝꯗꯦ
ꯑꯣ ꯑꯣ
ꯂꯧ ꯑꯁ ꯎꯝ ꯂꯧꯕꯨꯛꯇ ꯃꯇꯝ ꯂ ꯂꯩ ꯂꯩꯗꯅ
ꯑꯣ
ꯑꯗꯩꯗꯤ ꯑꯁ ꯅꯣꯡ ꯈꯔ ꯇꯥꯔꯗꯤ ꯈꯔ ꯅꯨꯡꯉꯥꯏꯌꯦ ꯑꯗꯨꯒ ꯅꯨꯡꯁꯥ ꯑꯃꯨꯛ ꯌꯥꯛ ꯌꯥꯛ ꯁꯥꯕꯁꯦ
ꯑꯥ ꯑꯥ ꯑꯥ
ꯂꯃꯨꯛꯇ ꯂꯩ ꯅꯨꯡꯉꯥꯏꯇꯦꯕ ꯅꯨꯡꯁꯥ ꯀꯥꯠꯊꯦꯀꯖꯥꯅ ꯄꯩꯁꯥ ꯁꯃꯅꯅꯀꯣ ꯂ ꯑꯗꯨ ꯍꯧꯖꯤꯛ ꯈꯪꯗꯅꯦ ꯅꯨꯡꯁꯥꯁꯦ ꯌꯥꯝ ꯇꯟ ꯁꯥꯔꯝꯃꯅꯦꯕꯀꯣ
ꯑꯥ ꯆ
ꯅꯣꯡꯉꯦ ꯑꯗ ꯅꯨꯡꯁꯤꯠ ꯇꯧꯔꯛꯄꯒꯤ ꯑꯃꯨꯛ ꯇꯧꯔꯤ
ꯑꯣ ꯑ ꯋꯦꯗꯔꯁꯦ
ꯃꯣꯏꯗꯨꯁꯨ ꯌꯥꯗꯣꯔꯤꯁꯤ ꯀꯥꯟꯁꯤꯗ ꯇꯥꯒꯦ ꯅꯅꯨꯡꯗꯤ ꯆꯠꯂꯣꯝ ꯇ ꯒꯦ ꯅꯨꯡꯁꯥ ꯁꯥꯕꯕꯨꯗꯤ ꯍꯧꯖꯤꯛꯇꯇꯩꯤ ꯂꯧꯗ ꯑꯩꯈꯣꯏ ꯏꯁꯤꯡ ꯈꯔ ꯋꯥꯠꯂꯤ ꯑꯗꯨꯅ ꯅꯣꯡꯒꯤ ꯈꯔ ꯑꯗꯨꯝ ꯇꯥꯍꯟꯅꯤꯡꯕꯅꯤꯅꯦ
ꯑꯣ ꯅꯣꯡꯁꯦ ꯈꯪꯗꯦ ꯑꯩꯈꯣꯏ ꯅꯣꯡ ꯌꯥꯝ ꯅꯨꯡꯉꯥꯏꯗ ꯑꯩꯈꯣꯏꯒꯤꯁꯦ ꯑꯩꯈꯣꯏ ꯁꯣꯝꯒꯤ ꯂꯩꯔꯤꯕ ꯑꯍꯟꯉꯩꯁꯦ ꯌꯥꯝꯅ ꯑꯗꯨꯗ ꯗ꯭ꯔꯦꯅꯦꯖꯁꯤꯡꯩꯁꯦ ꯌꯥꯝꯅ ꯁꯦꯡꯗꯣꯛꯄ
ꯑꯣ
ꯃꯣꯏꯅ ꯁꯦꯡꯇꯣꯛꯄꯅꯤꯅ ꯑꯗꯨꯝ ꯏꯁꯤꯡ ꯃꯥꯏꯁꯤꯡ ꯑꯣꯏꯔꯣ ꯀꯩ ꯑꯣꯏꯔꯣ ꯑꯗꯨꯝ ꯌꯥꯝ ꯐꯖꯅꯗꯤ ꯇꯧꯋꯦ ꯍꯧꯖꯤꯛꯐꯥꯎꯒꯤꯗꯤ ꯑꯩꯗꯤ ꯑꯩꯗꯤ ꯂꯧꯕꯨꯛ ꯀꯨꯝꯗ꯭ꯔꯤꯌꯦ ꯇꯥꯣ ꯍꯧꯖꯤꯛꯐꯥꯎ ꯄꯥꯎꯒꯤꯗꯤ ꯑꯩꯈꯣꯏꯒꯤ ꯃꯐꯝꯗ ꯏꯁꯤꯡ ꯌꯧꯅ ꯊꯣꯛꯂꯛꯄ ꯌꯧꯗ꯭ꯔꯤꯕꯅꯤꯅꯀꯣ ꯁꯨꯝ ꯌꯨꯝꯗ ꯏꯃꯥꯟꯅꯕ ꯉꯩ ꯖꯤꯒ ꯇꯔ ꯄꯨꯨꯖꯥ ꯈꯔ ꯆ ꯆꯠ ꯀꯤꯍꯣꯝ ꯈꯔ ꯆꯥꯕ ꯆꯠ ꯑꯧꯃꯥꯏꯅ ꯑꯗꯨꯝ ꯂꯩꯔꯤ ꯍ
ꯈꯣꯏꯅ ꯀꯩꯅꯣ ꯇꯧꯕ ꯍꯥꯏꯗꯤ ꯑꯈꯣꯏꯗꯤ ꯏꯁꯤꯡ ꯈꯔ ꯂꯤꯛꯑꯦꯕ ꯑꯈꯣꯢꯔꯣꯝ ꯁꯥ ꯥꯁꯥꯏꯠꯇꯣ ꯑꯗꯨ ꯍꯧꯖꯤ ꯑꯩ ꯇꯧꯔꯤꯖꯦ ꯂꯧꯔꯤ ꯀꯥꯠ ꯁꯤꯡꯒ ꯌꯥꯟ ꯊꯣꯛꯑꯒ ꯑꯈꯣꯏꯒꯤ ꯁꯝꯄꯣꯠ ꯈꯣꯏꯔꯛꯅꯕ ꯍꯥꯏꯇꯥꯔꯦꯅꯦ ꯇꯇꯔ ꯑꯝ ꯃꯥ ꯃꯔ ꯅꯅꯃ ꯈꯣꯏꯗꯣꯛꯄ ꯍꯥꯏꯇꯥꯔꯦ
ꯎꯝ
ꯅꯠꯇ꯭ꯔ ꯂꯩꯕꯥꯛꯄꯇꯣ ꯅꯠꯇꯗꯤ ꯌꯥꯗꯦ ꯀꯟ ꯈꯠ ꯀꯛ ꯀꯛ ꯂꯥꯎꯒꯤꯕ ꯀꯨꯏꯅ ꯁꯤꯖꯤꯟꯅꯗꯕꯩꯀꯣ ꯑꯗꯨꯃꯥꯏꯅ ꯇꯧꯕꯒꯤ ꯆꯠꯄꯅꯤꯗ
ꯑꯣ
ꯌꯥꯝ ꯐꯖꯅ ꯍꯧꯒꯠꯇ꯭ꯔꯤꯗ ꯇꯧꯗꯤ ꯇꯧꯅꯔꯤꯅꯤ ꯅꯣꯡꯖꯦ ꯈꯤꯇꯪ ꯂꯥꯛꯄꯩ ꯃꯃꯤ ꯈ ꯎꯔꯦꯕ
ꯑꯧ ꯑꯧ ꯑꯧ
ꯅꯣꯏꯗꯤ ꯂꯧ ꯀꯩꯅꯣ ꯇꯧꯕ꯭ꯔꯣ ꯅꯣꯏꯗꯤ ꯑꯩꯈꯣꯏ ꯅꯣꯏꯔꯣꯝ ꯁꯥꯏꯗꯠꯇꯗꯤ ꯀꯩꯅꯣ ꯇꯧꯋꯤꯗꯅ ꯆꯍꯤꯃꯨꯛꯒ ꯑꯅꯤ ꯎꯨꯏ ꯀꯥꯏꯅ
ꯎꯝ ꯎꯝ ꯎꯝ ꯎꯝ ꯇꯧꯋꯦ ꯇꯧꯋꯦ ꯑꯗꯨꯏ ꯑꯈꯣꯏꯃꯛꯇꯤ ꯇꯧꯍꯧꯗ꯭ꯔꯦ ꯏꯇꯥꯎ ꯍꯟꯇꯛꯇꯤ ꯑꯈꯣꯏꯒꯤ ꯏꯁꯤꯡ ꯈꯤꯇꯪ ꯂꯤꯛꯑꯦꯕꯀꯣ ꯃꯐꯝꯗꯣ ꯑꯗꯩꯗꯤ ꯃꯤꯒ ꯂꯩ ꯇꯕꯅꯦ ꯃꯥꯏ ꯇꯧꯗꯅ ꯎꯍꯧꯗ꯭ꯔꯦ ꯑꯗꯣ ꯑꯈꯣꯏ ꯊꯪꯅꯕ ꯂꯧ ꯊꯪꯅꯕꯉꯩꯗꯗꯤ ꯐꯖꯅ ꯐꯖꯅ ꯍꯟꯇꯛ ꯂꯣꯛꯇꯣꯔꯦ
ꯑꯣ ꯑꯗꯨꯝ ꯐꯧ ꯑꯗꯨꯝ ꯅꯣꯏ ꯀ ꯊꯣꯛꯅꯕ꯭ꯔꯣ ꯐꯧꯁꯦ ꯑꯗꯨꯝ ꯍꯥꯞꯅꯩꯀꯣ
ꯎꯝ ꯊꯣꯛꯑꯦ ꯐꯖꯅ ꯍꯥꯞꯄꯦ ꯑꯗꯨꯗꯅ ꯑꯗꯨꯝ ꯍꯥ ꯇꯦ ꯍꯟꯇꯛ ꯂꯥꯛꯇꯧꯔꯤꯖꯤꯖꯨ ꯌꯥꯝꯅ ꯐꯖꯅ ꯂꯣꯛ ꯇꯧꯗꯧ ꯃꯥꯜꯂꯦ ꯏꯁꯤꯡ ꯃꯥꯏꯁꯤꯡꯖꯦ ꯍꯨꯖꯤꯛ ꯇꯦ꯫ ꯐꯖꯅ ꯀꯦꯅꯦꯜꯉꯩꯁꯦ ꯐꯖꯅ ꯏꯁꯤꯡ ꯂꯥꯛꯑꯦꯕ ꯑ ꯑꯩ ꯍꯨꯖꯤꯛ ꯇꯔꯕꯨꯖꯥ ꯆꯥꯕ ꯆꯠꯄ ꯀꯥꯟꯗ ꯆꯦꯅꯤ ꯏꯁꯤꯡ ꯐꯖꯅ ꯂꯥꯛꯏꯁꯦ ꯎꯔꯛꯄꯅꯤꯗ
ꯌꯥꯏꯌꯦ ꯅꯣꯡꯃ ꯀꯣꯏꯗ ꯀꯦꯅꯣ ꯀꯩꯅꯣ ꯇꯥꯕꯜ ꯂꯥꯛ ꯀꯦ ꯄꯕꯜ ꯆꯕ ꯂꯥꯛ
ꯂꯥꯛꯑꯣ ꯂꯥꯛꯑꯣ ꯇꯔꯕꯨꯖꯥꯁꯨ ꯌꯥꯝ ꯍꯣꯡꯉꯦ ꯁꯨꯝ ꯀꯥꯟ ꯆꯥꯍꯧꯁꯦ ꯅꯨꯡꯁꯥꯡꯒ ꯁꯥꯕꯖꯤꯗꯀꯣ
ꯌꯥꯏꯌꯦ ꯌꯥꯏꯌꯦ ꯍꯥꯏꯏꯌꯦ ꯑꯌꯦ ꯍꯟꯗꯛ ꯊꯨꯅ ꯍꯥꯏꯔꯛꯑꯒꯦ ꯅꯉꯣꯟꯗ
ꯎꯝ ꯍꯣꯏ ꯍꯣꯏ ꯍꯥꯏꯔꯛꯑꯣ ꯇꯥꯎ ꯎꯝ ꯐꯥꯎꯅꯁꯤꯀꯣ ꯀꯣꯜ ꯇꯧꯔꯒ ꯍꯣꯏ ꯍꯣꯏ ꯍꯣꯏ ꯍꯣꯏ ꯍꯣꯏ ꯊꯝꯃꯦ ꯊꯝꯃꯦ